ꯀꯔꯤꯒꯤ ꯇꯧꯔꯛꯏꯅꯣ
ꯀꯔꯤ
ꯁꯥꯎꯅꯤꯡꯌꯦ ꯅꯪꯁꯤꯁꯨ
ꯀꯔꯤ
ꯁꯥꯎꯅꯤꯡꯉꯦ ꯑꯩꯅꯦ ꯁꯥꯎꯅꯤꯡꯉꯦ ꯑꯩꯗꯤ ꯁꯥꯎꯅꯤꯡꯉ ꯀꯔꯤ ꯇꯧꯔꯛꯏꯅꯣ ꯃꯤꯅ ꯌꯥꯏ ꯌꯥꯗꯦ ꯍꯥꯏꯔꯛꯇ꯭ꯔꯤꯉꯩꯗ
ꯊꯦ ꯃꯤꯅꯦ ꯀꯩꯅꯣ ꯁꯦꯝꯃꯤꯅꯦ ꯌꯥꯗ꯭ꯔꯕ ꯌꯥꯗꯕꯒꯤ ꯁꯦꯝꯃꯤꯅꯦ ꯃꯥꯡꯗꯧꯔꯦ ꯑꯩꯒꯤꯁꯦ ꯑꯦ ꯃꯥꯡꯗꯅꯕ ꯑꯩ ꯁꯦꯝꯃꯤꯅꯤ ꯅꯪꯅ ꯊꯨꯒꯥꯏꯔꯦ ꯎ ꯃꯥꯡꯔꯗꯤ ꯅꯪ ꯁꯤ
ꯅꯣꯛꯄꯗꯤ ꯌꯥꯕ꯭ꯔꯣ
ꯀꯔꯤꯅꯣ
ꯑꯗꯨ ꯅꯣꯛꯄꯗꯤ ꯌꯥꯕ꯭ꯔꯥ ꯍꯥꯏꯕ
ꯌꯥꯗꯦ
ꯁꯥꯎꯅꯤꯡꯉꯦ ꯍꯦ ꯑꯩꯒꯤ ꯃꯥꯡꯔꯕ ꯅꯪ ꯅꯨꯡꯉꯥꯏꯅꯤ ꯃꯤ ꯁꯦꯝꯔꯤꯉꯩꯗ
ꯀꯔꯤꯅ‌ꯣ
ꯍꯦꯛ ꯑꯩꯒꯤ ꯃꯥꯡꯕꯗ ꯅꯪ ꯐꯖꯅꯤꯀꯣ ꯅꯪ ꯅꯪ ꯐꯖꯅꯤ ꯍꯥꯏꯁꯤꯅꯦ ꯃꯤ ꯁꯦꯝꯔꯤꯉꯩꯩꯗ ꯀꯩꯅꯣꯅꯦ ꯌꯥꯗꯕꯒꯤ ꯁꯦꯝꯃꯤꯅꯦ
ꯑꯩꯗꯤ ꯌꯥꯏꯅ
ꯅꯪ ꯌꯥꯔꯁꯨ ꯑꯩꯒꯤꯗꯣ ꯌꯥꯗꯦ ꯌꯥꯗꯕꯒꯤ ꯑꯩ ꯁꯦꯝꯃꯤꯅꯦ ꯃꯥꯡꯗꯧꯔꯦ ꯍꯥꯏꯅ
ꯀꯔꯤꯅ‌ꯣ ꯈꯪꯁꯨ ꯈꯪꯗ꯭ꯔꯒ
ꯇꯦꯛꯁ ꯊꯥꯔꯛꯄ ꯌꯥꯗ꯭ꯔꯣ ꯑꯗꯨꯃꯥꯏꯅ ꯇꯧꯔꯒꯦ ꯍꯥꯏꯅ ꯃꯤ ꯁꯦꯝꯔꯤꯉꯩꯗ ꯌꯥꯝ ꯀꯥꯔꯟ ꯇꯥꯏꯌꯦꯕ
ꯃꯁꯤ ꯁꯤꯗꯤ ꯀꯣ
ꯑꯩ ꯁꯥꯎꯅꯤꯡꯕ ꯍꯧꯔꯦꯅꯦ ꯍꯦꯛ ꯃꯥꯡꯕ ꯅꯪ ꯐꯖꯅꯤꯀꯣ ꯅꯪ ꯐꯖꯅꯤ ꯍꯥꯏꯁ
ꯀꯔꯤꯒꯤ
ꯍꯦꯛ ꯃꯥꯡꯉ ꯅꯪꯅꯅꯦ ꯃꯤ ꯁꯦꯝꯔꯤꯉꯩꯗ ꯇꯧꯔꯛꯄꯗꯒꯤꯅꯦ
ꯅꯪ ꯉꯁꯥꯏ ꯍꯥꯏꯕ ꯌꯥꯗ꯭ꯔꯣ
ꯑꯩ ꯁꯦꯝꯃꯤꯌ‌ꯦ ꯀꯩꯀꯩꯒꯤ ꯅꯪ ꯇꯧꯔꯛꯏꯅꯣ ꯍꯥꯏꯕ ꯑꯩꯉꯣꯟꯗ
ꯑꯗꯨ ꯉꯁꯥꯏ ꯍꯥꯏꯕ ꯌꯥꯗ꯭ꯔꯦꯕꯣ
ꯀꯌꯥꯃꯨꯛ ꯋꯥꯔꯤ ꯁꯥꯅꯤꯡ ꯁꯥꯟꯅꯅꯤꯡꯕ꯭ꯔꯣ ꯑꯩꯒꯤ ꯃꯥꯡꯉꯕ ꯅꯪ ꯐꯖꯅꯤꯀꯣ ꯅꯪ ꯐꯖ ꯅꯤ ꯍꯥꯏꯁꯤ
ꯀꯔꯤꯅꯤ ꯀꯔꯤ ꯃꯇꯥꯅꯤ ꯁꯤꯕꯣ
ꯅꯪ ꯅꯤ ꯀꯔꯤ ꯃ ꯇꯥꯅ
ꯑꯩ ꯅꯪꯕꯨ ꯋꯥꯔꯤ ꯌꯥꯝ ꯁꯥꯟꯅꯅꯤꯡꯕ ꯇꯥꯏꯞꯇ
ꯂ‌ꯣꯏ ꯃꯥꯅꯦ ꯅꯠꯇ꯭ꯔꯣ
ꯇꯧꯅꯅꯤꯡꯗꯦ ꯇꯧꯅꯅꯤꯡꯕꯗꯤ ꯑꯩꯒꯤ ꯂꯣꯏꯔꯗꯤ ꯑꯃꯐꯥꯎ ꯇꯧꯕꯤꯔꯣꯏ
ꯅꯠꯇꯔꯣ ꯃꯤꯒꯤꯗꯤ ꯈꯟꯗꯤꯌꯦ ꯅꯪꯗꯤ ꯅꯪꯒꯤ ꯈꯛꯇ ꯈꯜꯂꯒ ꯂꯩꯔꯤꯗꯣ ꯀꯩꯒꯤꯅꯣ
ꯃꯤꯒꯤꯁꯨ ꯈꯔ ꯈꯜꯂꯨꯗꯅ
ꯅꯪꯒꯤ ꯈꯟꯕꯒꯤꯅꯦ ꯑꯩ ꯉꯁꯥꯏ ꯇꯧꯕꯗꯣ
ꯑꯗꯨꯒꯤꯅꯤ ꯉꯥꯏꯈꯣ ꯑꯩꯅ ꯍꯥꯏꯔꯤꯁꯤꯗꯤ ꯉꯥꯏꯈꯣ ꯑꯩ ꯁꯦꯝꯈꯤꯒꯦ ꯍꯥꯏꯗ‌ꯣ ꯇꯥꯗꯔꯣ
ꯐꯗꯔꯒ
ꯃꯤ ꯁꯦꯝꯔꯤꯉꯩꯗ
ꯁꯧꯔ ꯀꯔꯤꯅ‌ꯣ ꯍꯥꯏ ꯍꯥꯏꯕꯗꯨꯗꯤ ꯑꯩ ꯑꯩꯁꯦ ꯍꯥꯏꯕ ꯌꯥꯗ꯭ꯔꯣ
ꯑꯗꯣ ꯇꯦꯛꯁ ꯊꯥꯔꯛꯄ ꯌꯥꯗ꯭ꯔꯣ ꯑꯩ ꯇꯦꯛꯁ ꯊꯥꯔꯛꯑꯣ ꯍꯥꯏ ꯅꯪꯉꯣꯟꯗ ꯍꯥꯏ ꯅꯠꯇ꯭ꯔꯣ
ꯗꯤ
ꯏꯁ ꯏꯁ ꯍꯥꯏꯗ‌ꯦ ꯀꯥꯏꯅ ꯇ‌ꯦꯛꯁ ꯊꯥꯔ‌ꯣ ꯍꯥꯏꯔꯒ ꯍꯥꯏꯗ‌ꯦ ꯍꯥꯏ ꯅꯅꯥꯗꯣ ꯇꯥꯗꯕ꯭ꯔꯥ
ꯇꯥꯗꯦ
ꯇꯥꯔꯝꯃꯣꯏ ꯑꯩꯅ ꯉꯥꯡꯕꯗꯤ ꯑꯩꯅ ꯉꯥꯡꯕꯗꯤ ꯅꯪ ꯇꯥꯔꯝꯂꯣꯏ ꯁꯨꯛꯇꯥ ꯇꯥꯔꯝꯃꯣꯏ
ꯎꯝ ꯃꯁꯛ ꯈꯪ ꯈꯪꯗꯦ
ꯅꯥ ꯅꯪ ꯅꯪꯅ ꯇꯧꯅꯤꯡꯕꯗ ꯇꯧꯔꯒꯅꯤ ꯃꯤꯒꯤꯗꯤ ꯈꯔ ꯈꯟꯗꯦꯕ
ꯑꯩꯅ ꯇꯧꯅꯤꯡꯕ ꯃꯇꯝꯗ ꯇꯧꯔꯛꯇ꯭ꯔꯗꯤ ꯇꯧꯅꯤꯡꯗꯕ ꯃꯇꯝꯗ ꯇꯧꯔꯣ ꯍꯥꯏꯔꯣ
ꯑꯩꯉꯣꯟꯗꯁꯨ ꯍꯥꯏꯔꯛꯄ ꯌꯥꯏꯗꯅ ꯑꯃꯨꯛ ꯇꯧꯔꯛꯑꯒꯦꯁꯨ ꯍꯥꯏꯗꯦ ꯅꯪꯅ
ꯍꯣꯏꯅꯦ ꯍꯣꯏꯅꯦ ꯑꯁꯤ ꯂꯣꯏꯔꯒ ꯑꯩ ꯊꯝꯃꯒꯦ ꯑꯗꯨꯗꯤ
ꯀꯔꯤ
ꯊꯝꯃꯒꯦꯕ
ꯊꯃꯣ ꯀꯩꯒꯤꯅꯣ ꯀꯔꯤ ꯇꯧꯔꯒꯦ
ꯀꯅꯗ꯭ꯔꯦ
ꯀꯩꯒꯤ ꯀꯥꯟꯅꯗꯕ
ꯏ ꯀꯥꯏꯅꯉꯥꯏ ꯇꯧꯔꯦ ꯑꯃꯈꯛꯇꯪ ꯃꯥꯡꯉꯨꯕ ꯅꯪꯅ ꯁꯨꯝ ꯁꯥꯎꯕꯁꯤꯕꯨ ꯀꯔꯤꯔꯣ
ꯑꯗꯨ ꯅꯪꯗꯣ ꯈꯔꯗꯤ ꯈꯪꯍꯟꯕ ꯌꯥꯏ ꯍꯥꯏꯕꯅꯦ ꯑꯩꯅ ꯍꯥꯏꯕꯗꯤ
ꯑꯗꯨ ꯈꯛꯇꯕꯨ ꯑꯗꯨꯣ ꯈꯛꯇꯕ ꯌꯥꯝ ꯁꯥꯎꯕ ꯅꯪꯉꯣꯟꯗ ꯑꯩꯅ ꯀꯌꯥꯃꯨꯛ ꯇꯧꯅꯤꯡꯗꯕ ꯍꯥꯏ ꯑꯩ ꯅꯉꯣꯟꯗ ꯀꯩꯁꯨ ꯇꯧꯅꯤꯡꯗꯦ ꯐꯣꯟ
ꯀꯩꯒꯤꯅꯣ ꯌꯥꯝ ꯁꯥꯥꯎꯔꯤꯗꯨꯕꯣ ꯃꯤ ꯐꯥꯒꯤ ꯍꯥꯏꯔꯁꯨ ꯐꯥꯒꯤ ꯐꯥꯒꯤꯒꯤ ꯂꯣꯟꯗꯣ ꯈꯪꯉꯣ ꯀꯩꯅꯣ
ꯀꯗꯥꯏꯗꯒꯤ ꯐꯒꯤꯔꯤꯅꯣ ꯅꯪ
ꯑꯁꯤꯁꯦ ꯈꯠꯅꯐꯝ ꯅꯠꯇꯦꯌꯦ ꯈꯪꯉꯕ
ꯈꯠꯅꯐꯝꯅꯤ ꯌꯥꯗ꯭ꯔꯗꯤ ꯈꯠꯅꯒꯗꯕꯅꯤ ꯀꯩꯅꯣ
ꯀꯥꯔꯟ ꯇꯔꯛꯒꯅꯨ
ꯑꯃ ꯈꯛꯇꯪ ꯉꯥꯡꯂꯒ
ꯑꯩꯗꯤ ꯃꯤꯉꯣꯟꯗꯁꯨ ꯑꯩꯗꯤ ꯃꯤꯉꯣꯟꯗꯁꯨ ꯑꯗꯨꯃꯥꯏꯅ ꯍꯥꯏꯌꯦꯅ ꯀꯥꯔꯤꯒꯤꯅꯣ ꯍꯥꯏꯅ ꯑꯩ ꯑꯗꯨꯝ ꯍꯥꯏꯕꯅꯦ
ꯍꯥꯏꯗꯤ ꯍꯥꯏꯗꯤ
ꯅꯪꯉꯣꯟ ꯅꯠꯇꯦ ꯃꯤꯉꯣꯟꯗ ꯍꯥꯏꯕꯅꯦ
ꯅꯪꯉꯣꯟꯗ ꯌꯥꯗ꯭ꯔꯦ ꯑꯩꯅ ꯇꯧꯔꯛꯑꯦ ꯅꯪꯉꯣꯟꯗ ꯑꯩꯉꯣꯟꯗ ꯌꯥꯗ꯭ꯔꯦ ꯅꯪ ꯇꯧꯔꯑꯦ ꯍꯥꯏꯕ ꯈꯪꯗꯅ ꯅꯪꯅ ꯀꯔꯤꯅꯣ ꯑꯁꯨꯝ ꯁꯥꯎꯔꯤ ꯁꯤꯕꯣ
ꯑꯗꯨ ꯑꯩ ꯇꯦꯛꯁ ꯊꯥꯔꯛꯑꯣ ꯅꯪꯉꯣꯟꯗ ꯍꯥꯏꯗ꯭ꯔꯣꯕ ꯍꯥꯏꯕ
ꯊꯥꯔꯛ ꯍꯥꯏꯔꯛꯇꯦ ꯇꯥꯗꯦ ꯑꯥꯏ ꯐꯣꯟ ꯇꯧꯔꯛꯄ ꯃꯇꯝꯗ ꯍꯥꯏꯕ ꯌꯥꯗ꯭ꯔꯣ ꯑꯗꯨꯗꯤ
ꯑꯩ ꯍꯥꯏꯔꯤꯁꯤꯗꯤ
ꯍꯣꯏꯁꯨ ꯍꯥꯢꯗꯅ
ꯍꯣꯏ ꯍꯥꯢꯗ꯭ꯔꯤꯉꯩꯗ ꯅꯪꯍ ꯇꯥꯗꯕꯤꯗ ꯅꯪ ꯃꯨꯠꯊꯠꯂꯒ ꯀꯩꯒꯤꯅꯣ ꯑꯩꯅꯔꯣ ꯑꯗꯨꯕꯨ
ꯃꯤꯅ ꯍꯥꯏꯔ ꯃꯤꯅ ꯍꯥꯏꯕ ꯋꯥꯁꯨ ꯃꯤꯅ ꯉꯥꯡꯉꯤꯕꯗꯨ ꯂꯣꯏꯗ꯭ꯔꯤꯐꯥꯎ ꯇꯥꯒꯦ ꯈꯟꯗꯦ ꯅꯊꯟꯇ ꯅꯊꯟ ꯍꯦ ꯑꯗꯨ ꯅꯪꯅ ꯑꯩ ꯍꯥꯏꯕꯗ ꯅꯪ ꯇꯥꯗ ꯕꯤꯗ ꯅꯪ ꯃꯨꯠꯊꯠꯄꯗꯨꯒꯤꯅꯦ ꯈꯪꯉꯕ ꯃꯤꯅ ꯃꯤꯅ ꯃꯤꯅ ꯋꯥ ꯉꯥꯡꯂꯤꯗꯣ ꯂꯣꯏꯗ꯭ꯔꯤꯉꯩꯗ ꯂꯣꯏꯕ ꯐꯥꯎꯗꯤ ꯇꯥꯎꯗꯅ ꯃꯤꯅ ꯉꯥꯡꯕꯗꯣ
ꯑꯗꯨ ꯁꯦꯝꯕ ꯌꯥꯏꯗꯅ
ꯃꯇꯝꯗꯣ ꯀꯨꯏꯔꯗꯤ ꯌꯥꯔꯔꯣꯏꯌꯦ ꯈꯪꯉꯕꯧ ꯑꯗꯨꯒꯤꯅꯦ ꯇꯧꯔꯤꯗꯣ
ꯎꯝ ꯌꯥꯔꯦꯗ
ꯃꯤꯅ ꯈꯪꯂꯒ ꯍꯥꯏꯕꯅꯦ ꯃꯤꯅ ꯈꯪꯗ꯭ꯔꯗꯤ
ꯍ ꯍꯣꯏ ꯇꯧꯕꯤꯔꯣꯏ
ꯃꯤꯅ ꯈꯪꯉꯒ ꯇꯧꯕꯅꯦ ꯈꯪꯗ꯭ꯔꯗꯤ ꯀꯃꯥꯏꯅ ꯇꯧꯗꯣꯏꯅꯣ
ꯆꯥꯎꯕꯁꯦ ꯑꯩꯅ ꯂꯥꯟꯜꯅ ꯃꯥꯜꯂꯦ
ꯌꯥꯔꯦ ꯌꯥꯔꯦ ꯅꯪꯒꯤ ꯋꯥꯈꯜꯗꯣ ꯌꯥꯝ ꯐꯠꯇꯕ ꯈꯟꯖꯗꯅ ꯌꯥꯝ ꯐꯠꯇꯦ
ꯍꯟꯕꯒꯤ ꯅꯠꯇꯦ
ꯅꯪꯗꯤ ꯌꯥꯝꯈꯠꯂꯛꯂꯤꯏꯁꯤꯅ ꯀꯩꯒꯤꯅꯣ ꯑꯩꯗꯤ ꯉꯥꯡꯊꯣꯛꯈ꯭ꯔꯦ ꯂꯣꯏꯔꯦ ꯑꯩ ꯉꯥꯡꯈ꯭ꯔꯗꯤ ꯉꯥꯡꯈ꯭ꯔꯦ ꯂꯣꯏꯔꯦ ꯑꯩꯗꯤ ꯂꯣꯏꯔꯦ ꯑꯗꯨꯗꯒꯤ ꯁꯥꯕꯁꯨ ꯂꯩꯇ꯭ꯔꯦ ꯀꯩꯝꯇ ꯂꯩꯇ꯭ꯔꯦ ꯑꯩꯉꯣꯟꯗꯗꯤ ꯅꯣꯏꯗꯤ ꯍꯥꯏꯗꯤ ꯍꯥꯏꯗꯣꯛꯇꯕꯤꯗ ꯅꯪꯒꯤ ꯅꯣꯏꯒꯤ ꯄꯨꯛꯅꯤꯡ ꯄꯨꯛꯅꯤꯡꯗ ꯊꯝ ꯊꯝꯃꯒ ꯁꯥꯥꯎꯋꯏꯗꯣ ꯀꯩꯒꯤꯅꯣ
ꯑꯗꯣ ꯈꯪꯕꯟ ꯍꯥꯠꯇ꯭ꯔ ꯅ
ꯑꯩꯈꯣꯏꯗ ꯑꯩꯈꯣꯏꯁꯦ ꯁꯤꯒꯨꯝꯕ ꯃꯤꯗꯨ ꯅꯠꯇꯦ
ꯑꯗꯣ ꯑꯗꯣ ꯅꯪ ꯈꯪꯕ ꯅꯠꯇ꯭ꯔꯣ
ꯑꯗꯨꯒꯨꯝꯕ ꯋꯥꯈꯜꯗꯣ ꯆꯦꯟꯒꯅꯨ ꯍꯥꯏꯕ
ꯑꯗꯣ ꯅꯪ ꯈꯪꯉꯒꯦ ꯀꯩꯒꯤ ꯍꯥꯏꯕ꯭ꯔꯣ
ꯑꯗꯨꯒꯨꯝꯕ ꯋꯥꯈꯜꯗꯣ ꯈꯜꯂꯨꯅꯨ ꯄꯦꯡꯒꯅꯨ ꯅꯊꯟꯗ ꯁꯦꯝꯗꯣꯛꯎ ꯑꯩꯅ ꯇꯧꯔꯤꯁꯤ ꯆꯨꯝꯕ꯭ꯔꯥ ꯂꯥꯥꯟꯕ꯭ꯔꯥ ꯍꯥꯏꯕꯁꯤꯡꯗꯣꯛꯎ ꯍꯥꯏꯅꯤꯡꯕ ꯋꯥꯍꯩ ꯊꯤꯡꯗꯣ ꯁꯠ ꯁꯠ ꯁꯠ ꯁꯠ ꯍꯥꯏꯗꯣꯛꯑꯣ ꯁꯥꯎꯅꯤꯡꯉ ꯂꯩꯔꯁꯨ ꯍꯥꯏꯗꯣꯛꯑꯣ ꯑꯗꯨꯗ ꯑꯗꯨꯗ ꯂꯣꯏꯔꯣ
ꯅꯪꯒꯤ ꯋꯥꯈꯜꯒ ꯑꯩꯒꯤ ꯋꯥꯈꯜꯒ ꯆꯞ ꯃꯥꯟꯅꯕ ꯀꯅꯥꯅ ꯌꯥꯒꯗ꯭ꯔꯣ
ꯃꯤ ꯆꯠꯅꯕ ꯌꯥꯅꯤꯡꯉꯥꯏ ꯇꯧꯕꯅꯤ ꯌꯥꯅꯕ ꯇꯧꯒꯗꯕꯅꯤ ꯅꯪꯅꯦ ꯁꯥꯎꯅꯤꯡꯕ ꯂꯩꯔꯁꯨ ꯈꯣꯠꯅꯤꯡꯕ ꯂꯩꯔꯁꯨ ꯍꯦꯛ ꯁꯧꯗꯣꯛꯑꯣ ꯈꯅ ꯊꯣꯛꯑꯣ ꯂꯣꯏꯔꯦ ꯑꯗꯨꯗꯒꯤ ꯈꯜꯂꯨꯅꯨ
ꯑꯗꯨ ꯌꯥꯗꯦꯕ ꯑꯗꯨ ꯌꯥꯗꯦꯕ ꯅꯪꯒꯤ ꯋꯥꯈꯜꯗꯣ ꯃꯤ ꯑ ꯂꯣꯏꯅꯃꯛ ꯃꯅꯥꯎ ꯍꯥꯏꯕ ꯌꯥꯗꯦ ꯑꯔꯤꯒꯅꯀꯣ
ꯑꯗꯨꯅ ꯐꯠꯇ꯭ꯔꯣ ꯃꯅꯨꯡꯗ ꯂꯣꯏꯠ ꯂꯣꯏꯔꯒ ꯁꯥꯎ ꯁꯥꯎꯔꯒ ꯂꯩꯕꯗꯨ ꯑꯗꯨ ꯐꯠꯇ꯭ꯔꯦ
ꯏꯃꯥꯅꯞ ꯄꯣꯛꯂꯛꯄꯒꯤ ꯄꯣꯔꯛꯄ ꯃꯇꯝꯗ ꯑꯁꯤ ꯂꯩꯌꯣ ꯍꯥꯏꯅ ꯂꯩꯈ꯭ꯔꯕꯅꯦ ꯑꯗꯣ ꯍꯧꯖꯤꯛꯀ ꯑꯗꯨꯝ ꯁꯦꯝꯗ ꯌꯥꯔꯣꯏ
ꯐꯠꯇꯕꯗꯤ ꯐꯠꯇꯕꯗꯨꯗꯤ ꯁꯦꯝꯗꯣꯛꯄ ꯌꯥꯏꯅ
ꯌꯥꯗꯦ
ꯐꯠꯇꯕꯗꯨ ꯑꯗꯨꯗꯤ ꯅꯪ ꯑꯩꯅ ꯁꯦꯝꯗꯣꯛꯀꯗꯕꯅꯦ ꯑꯗꯨꯗꯤ ꯅꯃꯥ ꯅꯄꯥꯗ ꯅꯍꯥꯟ ꯅꯍꯥꯟ ꯋꯥꯏ
ꯑꯩꯅ ꯈꯜꯂꯤꯦ ꯑꯩꯅ ꯈꯜꯂꯤꯁꯨ ꯆꯨꯝꯃꯦ ꯍꯥꯏꯅ ꯈꯟꯕꯅꯦ
ꯅꯣꯏ ꯅꯃꯅꯄꯥꯅ ꯍꯨꯔꯜꯂꯛꯑꯦ ꯍꯥꯏꯔꯁꯦꯕꯀꯣ ꯑꯗꯨꯗꯤ ꯅꯪꯁꯨ ꯑꯩꯈꯣꯏ ꯃꯃꯥ ꯃꯄꯥꯅ ꯍꯨꯔꯜꯂꯛꯅꯦ ꯑꯩꯁꯨ ꯍꯨꯔꯛꯜꯂꯛꯑꯒꯦ ꯍꯨꯔꯥꯔꯒ ꯍꯤꯡꯗꯣꯏꯅꯤ ꯑꯗꯨꯃꯥꯏꯅ ꯇꯧꯒꯗ꯭ꯔꯣ ꯐꯠꯇꯕ
ꯏꯃꯥ ꯏꯄꯥ ꯄꯣꯛꯄ ꯃꯇꯝꯗ ꯑ
ꯐꯠꯇ ꯄ ꯁꯤ ꯐꯠꯇꯕꯁꯤꯡꯗꯤ ꯁꯦꯝꯗꯣꯛꯑꯒ ꯇꯧꯒꯗꯕꯅꯤ ꯀꯩꯅꯣ
ꯏꯃꯥ ꯏꯄꯥꯈꯅ ꯐꯠꯇꯦ ꯍꯥꯏꯅ ꯍꯥꯏꯕꯤꯕ꯭ꯔꯣꯁꯦ
ꯅꯠꯇꯦ ꯑꯦꯛꯖꯥꯝꯄꯜꯗ ꯍꯥꯏꯕꯅꯦ ꯑꯗꯨꯁꯨ ꯇꯥꯕ ꯍꯩꯇꯦ ꯀꯩꯅꯣ
ꯇꯔꯔꯤ
ꯑꯦꯛꯖꯥꯝꯄꯜꯗ ꯍꯥꯏꯔꯁꯨ ꯇꯥꯕ ꯍꯩꯇꯦ ꯀꯔ ꯀꯔꯤ ꯋꯥꯔꯤ ꯁꯥꯔꯀꯥꯟꯗ ꯍꯩꯗꯣꯏꯅꯣ ꯈꯪꯅꯤꯦ ꯅꯪꯁꯦ ꯑꯩꯅ ꯍꯥꯏ ꯑꯩꯅ ꯍꯥꯏꯔꯤꯁꯦ ꯑꯦꯛꯖꯥꯝꯄꯜꯅꯤ
ꯑꯣꯗ ꯑꯉ ꯀꯔꯦ
ꯑꯩꯅ ꯍꯥꯏꯔꯤꯁꯦ ꯑꯦꯛꯖꯥꯝꯄꯜꯅꯦ ꯈꯪꯉꯕ ꯀꯩꯅꯣ ꯑꯩꯁꯨ ꯌꯥꯗ꯭ꯔꯦ
ꯍ ꯄꯥꯗꯤ ꯌꯥꯝ ꯇꯧꯋꯦ ꯁꯤ ꯐꯣꯟ ꯇꯧꯔꯑꯣ ꯁꯦꯝꯕ ꯌꯥꯕꯅꯦ
ꯌꯥꯗꯦ ꯌꯦꯗꯤ ꯌꯥꯗꯤ ꯀꯔꯤꯅꯣ ꯑꯩꯅ ꯈꯪꯉꯒ ꯍꯥꯏꯕꯅꯦ ꯅꯪꯁꯨ ꯅꯪꯅ ꯂꯣꯏꯅꯃꯛ ꯈꯪꯕꯗ ꯆꯨꯝꯃꯦ ꯍꯥꯏꯅ ꯂꯧꯒꯅ ꯅꯪ ꯈꯪꯗꯕꯁꯨ ꯃꯤꯁꯨ ꯈꯪꯕꯁꯨ ꯁꯨ ꯌꯥꯎꯔꯝꯒꯅꯤ ꯅꯪꯗꯤ ꯑꯩꯕꯨ ꯅꯪꯅ ꯈꯪꯕꯗꯨꯅ ꯍꯦꯜꯂꯦ ꯑꯩ ꯑꯩꯗꯤ ꯌꯥꯝ ꯄꯪꯕꯅꯤ ꯑꯗꯨꯃꯥꯏꯅ ꯂꯧꯒꯅꯨꯕꯀꯣ ꯑꯩꯉꯣꯟꯗꯒꯤꯁꯨ ꯅꯪ ꯍꯦꯜꯂꯝꯒꯅꯤ ꯅꯪꯉꯣꯟꯗꯁꯨ ꯑꯩ ꯈꯔ ꯍꯦꯜꯜꯂꯤꯦ ꯃꯥꯒꯤ ꯃꯥꯒꯤ ꯇꯣꯉꯥꯟ ꯇꯣꯉꯥꯟꯕ ꯃꯐꯝ ꯃꯐꯝꯒꯤ ꯃꯇꯨꯡ ꯏ ꯃꯇꯨꯡꯏꯟꯅ ꯍꯦꯜꯂꯦ ꯍꯥꯏꯕꯅꯦ ꯑꯩꯅ ꯍꯥꯏꯕꯗꯤ
ꯍꯣꯏ ꯋꯥ ꯆꯨꯝꯃꯦ ꯑꯗꯣ
ꯅꯪꯅ ꯈꯟꯕꯗꯤ ꯑꯩꯗꯤ ꯑꯩꯗꯤ ꯑꯩꯅꯤꯅ ꯂꯣꯏꯅꯃꯛ ꯄꯪꯕꯒꯤ ꯇꯥꯏꯞꯇ ꯀꯩꯝꯇ ꯈꯪꯗꯕꯒꯤ ꯇꯥꯏꯞꯇ ꯍꯥꯏꯖꯗꯤꯁꯅ
ꯑꯦ ꯑꯩꯅ ꯍꯥꯏꯕꯗꯤ ꯅꯪꯅ ꯍꯥꯏꯔꯝꯒꯅꯤ ꯈꯪꯔꯝꯒꯅꯤ
ꯑꯗꯨ ꯌꯥꯗꯕꯒꯤ ꯑꯗꯨ ꯌꯥꯗꯕꯒꯤ ꯌꯥꯗꯦ ꯍꯥꯏꯔꯤꯁꯤꯗꯤ ꯑꯩꯅ
ꯑꯣ ꯍꯣꯏ
ꯅꯠꯇ꯭ꯔꯣ ꯀꯔꯤꯒꯤꯅꯣ ꯀꯔꯤ ꯇꯧꯔꯤꯅꯣ
ꯑꯩꯅ ꯇꯧꯔꯛꯄꯁꯤ ꯂꯥꯟꯅ ꯃꯥꯜꯂꯦ ꯑꯗꯨꯗꯤ ꯇꯧꯔꯔꯣꯏ
ꯂꯥꯜꯂꯦ ꯂꯥꯟꯗꯦ ꯍꯥꯏꯕꯒꯤ ꯅꯠꯇꯦꯦ
ꯀꯔꯤꯒꯤ ꯑꯗꯨꯗꯤ
ꯇꯧꯔꯛꯑꯣ ꯇꯧꯔꯛꯑꯣ ꯇꯧꯔꯛꯀꯅꯨ ꯍꯥꯏꯕꯒꯤ ꯅꯠꯇꯦꯌꯦ ꯃꯤꯅ ꯀꯩꯅꯣ ꯇꯧꯔꯤꯉꯩ ꯃꯤꯅ ꯀꯩꯅꯣ ꯇꯧꯔꯤꯉꯩꯗꯗꯤ ꯉꯥꯏꯕꯤ ꯍꯣ ꯍꯥꯏꯕꯅꯤꯗ ꯑꯩꯅ ꯍꯥꯏꯕꯅꯤ
ꯀꯔꯤꯅ ꯇꯧꯔꯤ ꯍꯥꯏꯕꯗꯣ ꯅꯪ ꯅꯪꯒꯤ ꯎ ꯋꯥꯈꯜꯗ ꯑꯩ ꯂꯩꯕ꯭ꯔꯣ
ꯑꯩꯅ ꯍꯥꯟꯅ ꯍꯥꯏꯗꯨꯗꯤ ꯇꯧꯔꯀꯥꯟꯗ ꯌꯥꯗ꯭ꯔꯗꯤ ꯁꯦꯝꯕꯅꯤꯀꯣ ꯑꯩꯅ ꯍꯥꯏꯗꯔꯛꯑꯣ ꯑꯗꯨꯗ ꯆꯪꯉꯒ ꯁꯦꯝꯕꯅꯤꯀꯣ ꯍꯥꯟꯅ ꯁꯤꯟꯗꯣꯔꯒꯧꯕ ꯇꯧꯒꯗꯕꯅꯤꯀꯣ ꯍꯥꯏꯗꯅ ꯅꯠꯇ꯭ꯔꯗꯤ ꯃꯥꯡꯒꯅꯤ ꯍꯥꯏꯅ ꯍꯥꯏꯗꯔꯣ ꯊꯕꯛꯇꯣ ꯁꯤ ꯍꯥꯏꯗꯤꯦ ꯍꯥꯏꯔꯛꯀꯅꯤ ꯑꯩꯅ ꯍꯥꯏꯕꯁꯤꯗꯤ ꯅꯪꯗꯤ ꯅꯅꯥꯗ ꯁꯨꯛꯇ ꯇꯥꯕꯤꯔꯣꯏ ꯌꯥꯏꯅ ꯍꯥꯏꯕꯕꯁꯤꯅꯤ ꯅꯪꯅ ꯍꯥꯏꯕ ꯈ
ꯅꯍꯥꯟꯅꯦ ꯅꯪ ꯅꯍꯥꯟꯅꯦ ꯅꯪ ꯑꯩ ꯌꯥꯗꯦ ꯅꯪ ꯇꯧꯔꯛꯑꯣ ꯁꯤ ꯍꯥꯏꯕ ꯅꯠꯇ꯭ꯔꯣ
ꯑꯗꯨ ꯑꯩꯅ ꯁꯦꯝ ꯁꯦꯝꯃꯒ ꯌꯥꯗꯕ ꯃꯇꯝꯗ ꯅꯪ ꯇꯧꯔꯛꯑꯣ ꯍꯥꯏꯗꯣꯏꯅꯦ ꯑꯦ ꯑꯗꯨꯅꯤꯅꯦ ꯑꯩꯅ ꯍꯧꯖꯤꯛ ꯍꯥꯎꯗ꯭ꯔꯦ ꯍꯥꯏꯔꯛꯇ꯭ꯔꯤꯗꯣ ꯌꯥꯗ꯭ꯔꯤꯉꯩꯗ ꯑꯌꯥꯗꯦ ꯀꯥꯟꯗ ꯑꯩ ꯍꯥꯏꯔꯛꯇꯣꯏꯅꯦꯕꯀꯣ ꯑꯗꯨ ꯁꯦꯝꯕ ꯁꯦꯝꯕꯗꯤ ꯁꯦꯝꯃꯒ ꯂꯩꯇꯥ ꯂꯩꯕꯅꯤꯅ ꯍꯥꯏꯗꯣꯏꯗꯣ ꯁꯦꯝꯃꯒ ꯌꯥꯕ꯭ꯔꯥ ꯌꯥꯗꯕ꯭ꯔꯥꯗꯣ ꯍꯥꯟꯅ ꯁꯦꯝꯃꯤꯅꯦꯕ ꯌꯥꯗꯗꯤ ꯑꯩ ꯇꯧꯔꯛꯒ ꯇꯧꯔꯛꯑꯣ ꯌꯥꯗꯦ ꯍꯥꯏꯔꯛꯀꯅꯤ
ꯎꯝ ꯌꯥꯔꯦ ꯌꯥꯔꯦ ꯀꯣꯏꯅꯗ ꯌꯥꯗ꯭ꯔꯔꯤ
ꯅꯪꯁꯦ ꯉꯥꯏꯕ ꯉꯝꯗꯕꯩꯅꯤ ꯈꯪꯉꯕ
ꯌꯥꯕ ꯉꯥꯏꯕ ꯉꯝꯗꯕꯒꯤ ꯅꯠꯇꯦ ꯑꯩꯈꯣꯏꯅ ꯌꯥꯗ꯭ꯔꯦ ꯇꯧꯠꯂꯁꯦ ꯑꯩꯈꯣꯏꯒꯤ
ꯉꯥꯏꯕ ꯉꯝꯗꯕꯒꯤꯅꯦ ꯑꯩ ꯈꯪꯉꯦ ꯅꯠꯇ꯭ꯔꯣ
ꯑꯩꯈꯣꯏꯅꯤ ꯌꯥꯗꯕꯒꯤ ꯑꯩꯈꯣꯏꯅꯤ ꯌꯥꯗꯕꯒꯤꯅꯦ ꯌꯥꯗꯕꯒꯤꯅꯦ
ꯅꯪꯅ ꯉꯥꯏꯕ ꯉꯝꯗꯕꯒꯤꯅꯦ
ꯑꯩ ꯅꯠꯇꯦ
ꯅꯅꯨꯡꯉꯥꯏꯕ ꯉꯥꯏꯕ ꯉꯝꯗꯕꯒꯤꯅꯦ ꯑꯩꯅꯗꯤ ꯅꯠꯇꯦ ꯑꯩꯅ ꯍꯥꯏꯔ ꯆꯀꯗꯕꯗꯣ ꯅꯪꯅ ꯉꯥꯏꯕ ꯉꯝꯗꯕꯒꯤꯅꯦ
ꯍ ꯅꯪꯅ ꯍꯥꯏꯕꯒꯤ ꯅꯪ ꯍꯥꯏꯔꯛꯇꯕꯒꯤꯅꯦ
ꯑꯗꯨ ꯁꯦꯝꯃ ꯂꯣꯏꯔ ꯀꯥꯟꯗꯗ ꯌꯥꯗ ꯌꯥꯗꯦ ꯑꯗꯣ ꯑꯩ ꯍꯥꯏꯔꯛꯀꯗꯧꯕꯗꯣ ꯅꯪꯅ ꯉꯥꯏꯕ ꯉꯝꯗꯕꯒꯤ ꯅꯪꯅ ꯍꯥꯟꯅ ꯀꯩꯅꯣ ꯇꯧꯔꯛꯄꯅꯤ ꯍꯥꯏꯕ